ꯑ
ꯀꯩꯗꯧꯔꯤꯒꯦ
ꯍꯤꯞꯄꯒ ꯂꯩꯌꯦꯦ
ꯑ
ꯅꯪꯗꯤ
ꯑ ꯆꯞ ꯃꯅ ꯑꯩꯁꯨꯅꯦ
ꯑꯣ ꯑꯩꯈꯣꯏ ꯊꯕꯛꯁꯦ ꯅꯨꯡꯉꯥꯏꯔꯅꯤ
ꯑꯗꯨ ꯑꯗꯨꯅꯦ
ꯀꯣꯏ ꯊꯕꯛ ꯂꯕꯥꯥꯏ ꯇꯥꯔꯦꯅꯤ ꯇꯔꯒ ꯀꯕ
ꯀꯩ ꯍꯟꯖꯪ ꯆꯥꯔꯤꯒꯦ
ꯑꯩꯈꯣꯏ ꯉꯁꯤꯗꯤ ꯌꯦꯟ ꯑꯣꯏꯅ ꯆꯥꯔꯤ
ꯑ ꯍꯥꯎꯥꯎꯅꯤꯍꯦ
ꯂꯣꯀꯦꯜꯒꯤꯅꯤꯀꯣ ꯕꯣꯏꯂꯔꯒꯨꯝꯕ ꯅꯠꯇꯦ
ꯑꯗꯨꯗꯤ ꯑꯩꯒꯤꯁꯨ ꯈꯔ ꯄꯤꯌꯣ
ꯑꯩꯅ ꯂꯣꯀꯦꯜꯒꯤꯅꯦ ꯁꯨꯞ ꯀꯠꯊꯔꯦꯗꯅ
ꯍ ꯅꯅꯤ ꯀ꯭ꯔꯤꯁꯪ ꯆꯥꯕ꯭ꯔꯣ
ꯉꯁꯤꯗꯤ ꯆꯦ ꯆꯦ ꯆꯦ ꯑ ꯈꯃꯗ
ꯈꯥꯃ ꯅꯩꯅꯒ ꯀꯔꯤ
ꯈꯥꯃꯦꯟꯒ ꯑꯂꯨ
ꯑ ꯍꯣꯏꯅ ꯇꯤꯐꯁꯦ ꯍꯥꯞꯇꯕ꯭ꯔꯣ
ꯍꯥꯞꯦ ꯍꯣꯏ
ꯍꯥꯞꯀꯗꯧꯅꯤ ꯈꯥꯃꯦꯟꯒ ꯂꯨꯊꯣꯡꯉꯒ ꯇꯤꯟ ꯐꯤꯁ ꯍꯥꯞꯀꯗꯕꯅꯤ ꯌꯥꯝ ꯍꯥꯎꯂꯤ
ꯑꯗꯨꯔ ꯑꯁ ꯑꯩꯗꯤ ꯈꯪꯗꯦ ꯑꯣ
ꯐ꯭ꯔꯥꯏ ꯇꯧ ꯑꯗꯨꯒ ꯃꯔꯣꯛ ꯃꯦꯠꯄꯗꯨꯣ ꯍꯥꯡꯉꯝꯒ ꯍꯪꯉꯥꯡꯕ꯭ꯔꯥ ꯍꯪꯒꯥꯝꯍꯤ
ꯑ ꯍ ꯍꯣꯏ ꯍꯣꯏ
ꯍꯪꯒꯥꯝꯍꯤꯒ ꯃꯔꯣꯛ ꯑꯍꯤꯡꯕꯗꯣ
ꯑꯥ
ꯑꯗꯨꯝ ꯃꯣꯛ ꯃꯦꯠꯀꯗꯧꯕ ꯑꯗꯨꯒ ꯇꯤꯐꯤꯁ ꯈꯥꯃꯦꯟ ꯑꯗꯣ ꯑꯗꯨ ꯃꯣꯏꯗꯣ ꯐ꯭ꯔꯥꯏꯠ ꯇꯧꯒꯗꯧꯕ
ꯑꯣ
ꯑꯗꯨꯒ ꯆꯥꯛ ꯂꯥꯎ ꯈꯔ ꯌꯥꯝ ꯂꯝ ꯑꯃ ꯇꯝꯅꯗꯕ ꯈꯔ ꯂꯝꯂꯤꯔꯤ ꯂꯝꯔꯤ ꯇꯧꯕꯗꯣ
ꯑꯥ ꯑꯥ ꯑꯥ ꯍ
ꯑꯗꯨꯗ ꯆꯥꯔꯣ ꯑꯗꯨ ꯑꯣꯏꯔꯗꯤ ꯄꯨꯁꯤ ꯄꯨꯟꯁꯤꯗ ꯑꯣꯏꯅ ꯀꯥꯎꯔꯔꯣꯏ
ꯑꯥ ꯑꯗꯨꯗꯤ ꯅꯪꯗꯤ ꯆꯥꯛ ꯊꯣꯡꯕ ꯌꯥꯝ ꯍꯩꯕ ꯃꯥꯂꯦꯀꯣ
ꯌꯥꯝ ꯐꯩꯌꯦ ꯊꯧꯤꯒꯦ ꯅꯣꯡꯃ
ꯐꯩꯍꯦ ꯍꯣꯏ ꯍꯣꯏ ꯊꯣꯡꯕꯤꯌꯨ
ꯍꯥꯏꯕꯗꯤ ꯑꯩꯈꯣꯏꯒꯤ ꯎꯝ ꯊꯣꯝꯕꯤꯒꯦ ꯊꯣꯡꯕꯤꯒꯦ ꯅꯪꯒꯤꯗꯃꯛ ꯍꯥꯎ ꯅ ꯊ ꯃꯤꯒꯤ
ꯐꯪꯕꯤ ꯌꯥ
ꯀꯦꯔꯤ ꯏꯟꯁꯥꯡ ꯑꯣꯏꯅ ꯊꯣꯡꯕꯤꯌꯣ ꯍꯥꯏꯕ꯭ꯔꯣ
ꯑ ꯍꯧꯖꯤꯛ ꯅꯪꯅ ꯍꯥꯏꯕꯗꯣ
ꯑꯣ ꯑꯩꯅ ꯍꯥꯏꯕꯗꯣ ꯊꯣꯡꯕꯤꯌꯨ ꯍꯥꯏꯕ꯭ꯔꯣ ꯊꯣꯡꯕꯤꯒꯦ ꯊꯣꯡꯕꯤꯒꯦ ꯍꯥꯎꯅꯖꯥꯔꯨꯀꯣ
ꯍꯣꯏ ꯍꯥꯎꯅ ꯆꯥꯒꯦ ꯑꯗꯣ ꯍꯟꯗꯛ ꯅꯣꯏꯗꯤ ꯕꯣ ꯌꯦꯡꯗ꯭ꯔꯔꯤꯕꯣ
ꯕꯣꯜ ꯌꯦꯡꯉꯤꯦ ꯕꯣꯜ ꯉꯥꯛꯇꯅꯦ ꯑꯩ ꯕꯣꯜ ꯌꯦꯡꯔꯒ
ꯑ
ꯀꯞ ꯀꯗꯔꯦꯗ ꯖꯄꯥꯟꯒ ꯖꯔꯃꯅꯤꯒ ꯑꯩ ꯁꯞꯄꯣꯔꯠ ꯇꯧꯔꯒ ꯁꯤꯈꯤꯕ ꯑꯗꯨꯒꯤ ꯊꯋꯥꯏ ꯌꯥꯝ ꯅꯨꯡꯉꯥꯏꯇ꯭ꯔꯦ
ꯍꯣꯏ ꯍꯣꯏ ꯍꯣꯏ ꯖꯄꯥꯟꯗꯣ ꯑꯩꯗꯤ ꯖꯄꯥꯟꯗꯣ ꯌꯥꯝꯅ ꯅꯨꯡꯁꯤꯌꯦ ꯁꯞꯄꯣꯔꯠ ꯇꯧꯗꯦ ꯑꯗꯨ ꯑꯣꯏꯔꯁꯨ ꯑꯩꯅ ꯁꯞꯄꯣꯔꯠ ꯇꯧꯕꯗꯤ ꯕ꯭ꯔꯥꯖꯤꯜꯅꯦꯕ
ꯎꯝ ꯌꯥꯏ ꯌꯥꯏꯅ ꯑꯩꯒꯇꯤꯟꯟꯅꯑꯣ ꯌꯥꯔꯣ
ꯑꯩꯅ ꯁꯞꯄꯣꯔꯠ ꯇꯧꯕꯗꯤ ꯕ꯭ꯔꯥꯖꯤꯜ ꯑꯗꯨꯒ ꯕ꯭ꯔꯥꯖꯤꯜꯒ ꯖꯄꯥꯟ ꯁꯅꯕ ꯀꯥꯟꯗ ꯖꯄꯥꯟꯅ ꯁꯤꯈ꯭ꯔꯕꯗꯣ
ꯍꯣꯏ
ꯑꯁ ꯅꯨꯡꯁꯤꯕꯅ ꯅꯨꯡꯁꯤꯕꯅ ꯂꯣꯏꯔꯦ ꯖꯄꯥꯟꯁꯤꯡꯗꯣ ꯂꯣꯏ ꯀꯥꯞ ꯀꯗꯣꯛꯦ
ꯑꯗꯨꯅꯤ ꯑꯩ ꯖꯄꯥꯟꯒꯤ ꯐꯦꯦ ꯍꯥꯏꯗꯤ ꯎꯝ
ꯏꯁ
ꯃꯣꯏꯅ ꯒꯣꯜ ꯍꯥꯟꯅ ꯆꯟꯥꯟꯕꯗꯤ ꯆꯥ
ꯑꯥꯎ ꯍꯣꯏ ꯍꯣꯏ ꯍꯣꯏ ꯑꯩ ꯗꯨꯀꯥꯟꯗ ꯑꯩꯗꯤ ꯂꯣꯏꯔꯦ ꯑꯩꯗꯤ ꯄꯥꯈꯠꯄꯨꯅ ꯄꯥꯈꯠꯄꯨꯅ
ꯑ ꯂꯥꯁꯇ ꯑꯃꯨꯛ ꯂꯥꯁ ꯃꯤꯅꯤꯠ ꯔꯣꯝꯗ ꯑꯃꯨꯛ ꯑꯃ ꯑꯃꯨꯛꯖꯥꯠꯂꯦ ꯑꯁ ꯅꯨꯡꯉꯥꯏꯇꯕꯅ ꯒꯣꯜ ꯑꯅꯤ ꯒꯣꯜ ꯑꯃꯅ ꯉꯥꯝꯈꯤꯕ ꯅꯠꯇ꯭ꯔꯣ ꯒꯣꯜ ꯑꯅꯤꯅꯦ ꯍꯣꯏ ꯃꯣꯏ ꯕ꯭ꯔꯥꯖꯤꯜꯗꯒꯣ
ꯍꯣꯏ
ꯑꯗ ꯖꯄꯥꯟꯗ ꯒꯣꯜ ꯑꯃ ꯍꯛꯇ ꯑꯩꯩꯅ ꯇꯋꯥꯏ ꯌꯥꯝ ꯅꯨꯡꯉꯥꯏꯇꯦ
ꯑꯁ ꯃꯣꯏꯒꯤ ꯀꯣꯠꯁꯤꯁꯨ ꯀꯔꯤꯔꯥ ꯑꯩ ꯌꯥꯝꯅ ꯅꯨꯡꯁꯤꯌꯦ ꯑꯗꯨꯒ ꯃꯣꯏ ꯔꯦꯁꯄꯦꯛꯁꯨ ꯌꯥꯝ ꯇꯧꯋꯦ
ꯑꯗꯨꯅꯤ
ꯑꯗꯨꯒ ꯀꯣ ꯃꯣꯏꯅ ꯐꯖ ꯐꯥꯕꯁꯦ ꯃꯣꯏꯅ ꯉꯝꯗ꯭ꯔꯁꯨ ꯃꯣꯏ ꯑꯁ ꯑꯥꯎ ꯑꯥꯎ ꯑꯧ ꯑꯗꯨꯅꯦ
ꯑꯗꯨ ꯗꯤꯁꯤꯄ꯭ꯂꯤꯟ ꯂꯥꯛꯕ ꯆꯥꯡꯗꯣ
ꯑꯗꯨꯅꯦ ꯑꯁ
ꯎ
ꯌꯥꯝꯅ ꯐꯩꯌꯦ ꯑꯗꯨꯒ ꯅꯨꯡꯁꯤꯁꯨ ꯅꯨꯡꯁꯤ ꯂꯣꯏ ꯀꯥꯞꯄꯗꯣ
ꯍꯣꯏ ꯑꯩꯁꯨꯦ ꯀꯥꯞꯅꯤꯡꯗ꯭ꯔꯦ ꯑꯗꯨ ꯋꯥ ꯍꯥꯏꯔꯣ ꯑꯗꯨ ꯑꯃꯀ ꯑꯩ ꯉꯁꯤꯐꯥꯎ ꯊꯋꯥꯏ ꯅꯨꯡꯉꯥꯏꯇꯅ ꯂꯩꯔꯤꯕꯅꯤꯀꯣ
ꯑ ꯊꯣꯄꯁꯨ ꯄ ꯍ ꯑꯗꯨꯗꯤ
ꯑꯩ ꯁꯞꯄꯣꯔꯠ ꯇꯧꯦꯅ ꯑꯩ ꯖꯔꯃꯅꯤꯕꯨꯁꯨ ꯇꯧꯋꯦꯕꯀꯣ ꯑꯃꯨꯛ ꯁꯤꯈ꯭ꯔꯦ ꯑꯗꯨꯒ ꯉꯔꯥꯡ ꯉꯔꯥꯡꯗꯣ
ꯑꯥ
ꯀꯅꯥꯗꯒ ꯃꯣꯣꯔꯣ ꯀꯣꯁꯅꯥꯕꯗꯨ
ꯑꯥ
ꯑꯥꯏꯃꯔ ꯀꯧꯕ ꯁꯄꯣꯣꯔꯠꯗꯗꯥꯎꯗꯤꯕꯨꯒꯣ
ꯑꯥ
ꯍꯥꯏꯕꯗꯤ ꯑꯩꯈꯣꯏ ꯃꯔꯨꯞꯀ ꯏꯕꯟꯅꯤꯠ ꯕꯦꯠ ꯇꯧꯕꯅꯦꯕꯀꯣ ꯇꯤꯡꯊꯧꯧꯕꯅꯦꯕꯀꯣ ꯑꯩꯅ ꯉꯝꯕꯗꯨꯗ ꯑꯃ ꯑꯃꯨꯛ ꯑꯩꯉꯣꯟꯗ ꯀꯣꯡꯈ꯭ꯔꯦ
ꯎ
ꯎ ꯑꯗꯣ ꯉꯁꯤ ꯃꯦꯠꯆ ꯑꯃ ꯑꯃꯨꯛ ꯂꯩꯑꯦ ꯅꯣꯔꯋꯦꯒ ꯀꯩꯅꯣ ꯑꯃꯨꯛ ꯀꯥꯎꯈ꯭ꯔꯦ ꯅꯣꯔꯋꯦꯒ ꯑꯁ ꯏꯪꯂꯦꯟ ꯅꯠꯇꯦ ꯏꯪꯂꯦꯟ ꯅꯠꯇꯦ ꯅꯣꯔꯋꯦꯒ ꯀꯩꯅꯣꯅꯤ ꯍꯧꯖꯤꯛ ꯈꯛꯇ ꯑꯩ ꯌꯦꯡꯔꯒ
ꯐꯖꯕꯣ ꯃꯦꯖ ꯂꯩꯌꯦꯦ
ꯂꯣꯀꯦꯜꯒꯤ ꯌꯦꯟ ꯆꯥꯕꯒꯤ ꯀꯥꯞꯊꯣꯛꯄ ꯃꯥꯜꯂꯦ
ꯍꯣꯏ ꯅꯠꯇꯦ ꯅꯣꯔꯋꯦꯒ ꯕ꯭ꯔꯥꯖꯤꯜꯅ ꯀꯅꯥ ꯁꯛꯄꯣꯔ ꯇꯧꯒꯗ꯭ꯔꯣ
ꯑꯦꯁ ꯑꯩꯗꯤ ꯑꯩꯗꯤ ꯕ꯭ꯔꯥꯖꯤꯜꯅ ꯀꯔꯥ
ꯑ ꯐꯔꯃꯗꯗꯦ ꯅ ꯃꯥꯔꯅꯅꯦ ꯏꯗꯤꯒꯣ
ꯑꯗꯨꯅꯦ ꯅꯃꯔꯅꯤ ꯅꯃ
ꯑꯩꯗꯤ ꯍꯥꯂꯦꯟ ꯅꯦꯝꯃꯔꯗꯤ ꯌꯥꯝ ꯅꯦꯝꯃꯒ ꯍꯥꯂꯦꯟꯗꯣ ꯌꯦꯡꯉꯨꯅ ꯋꯥꯡꯁꯨ
ꯑꯗꯨꯅꯦ ꯑꯗꯨꯅꯦ ꯍꯂꯦꯟꯗꯣ ꯑꯁ ꯑꯩꯗꯤꯀꯣ ꯍꯥꯂꯦꯟꯗꯣ
ꯃꯤꯁꯨ ꯆꯥꯎꯋꯦ ꯋꯥꯡꯁꯨ ꯋꯥꯡꯉꯦ ꯄꯥꯝꯗꯕ꯭ꯔꯥ
ꯄꯥꯝꯗꯦ ꯆꯥꯎꯃꯟꯕꯒꯤ ꯆꯥꯎꯃꯟꯕꯒꯤ ꯄꯥꯝꯗꯦ ꯑꯗꯨ ꯑꯣꯏꯔꯁꯨ ꯍꯜꯍꯟꯗꯤ ꯀꯔꯤ ꯍꯥꯏꯁꯔꯥ ꯐꯥꯒꯤ ꯌꯥꯝ ꯇꯧꯕꯅꯦ ꯃꯥ ꯌꯥꯝ ꯅꯣꯛꯅꯤꯡꯕꯅꯦ ꯃꯥꯒꯤꯗꯣ
ꯑꯗꯨ ꯑꯗꯨꯅꯤ ꯅꯣꯔꯋꯦꯒ ꯕ꯭ꯔꯥꯖꯤꯜ ꯍꯥꯏꯔꯤ ꯉꯁꯤꯗꯤ ꯑꯩ ꯄꯨꯡ ꯑꯃ ꯃꯈꯥꯏꯗ
ꯑꯁ ꯏ ꯀꯅꯥꯅ ꯉꯝꯗꯣꯏꯔꯥ ꯀꯅꯥꯅ ꯑꯁ ꯉꯝꯒꯗꯣꯏꯔꯥ ꯈꯟꯅꯩ
ꯈꯪꯗ꯭ꯔꯦ ꯌꯦꯡꯕ ꯇꯥꯔꯦ ꯍꯣꯏ ꯅꯣꯕ ꯏ ꯉꯥꯡꯒꯗꯧ ꯃꯥꯂꯦ ꯏꯗꯤ
ꯈꯪꯗꯦ ꯅꯣꯔꯋꯦ ꯃꯤꯁꯤꯡꯗꯣ ꯌꯥꯝ ꯆꯥꯎ ꯆꯥꯎꯋꯦ
ꯑꯗꯨꯅꯤ ꯃꯤꯅ ꯍꯣꯏ
ꯎ ꯑꯩꯒꯤ ꯀꯔꯤ ꯍꯥꯏꯥꯏꯁꯇ꯭ꯔꯥ ꯑꯩꯒꯤ ꯅꯃꯔꯁꯨ ꯏꯟꯖꯨꯔꯤ ꯇꯧꯋꯦ
ꯑꯩꯅꯦ ꯃꯔꯔ ꯀꯥꯏꯅꯦ ꯏ ꯁꯤꯌꯥꯇꯤꯒ
ꯑꯗ
ꯑꯩ
ꯑ ꯌꯥꯝꯅ ꯀꯔꯤ ꯇꯧꯁꯤꯔꯥ ꯅꯨꯡꯉꯥꯏꯇꯦ ꯃꯥꯅ ꯆꯪꯗꯕꯗꯣ
ꯍ ꯉꯁꯤꯗꯤ ꯑꯃꯨꯛ ꯐꯥꯈ꯭ꯔꯦꯕ ꯅꯠꯇ꯭ꯔꯣ
ꯍꯣꯏ ꯑꯗꯨꯃꯥꯏꯗꯤ ꯍꯥꯏꯌꯦ ꯑꯗꯨ ꯑꯣꯏꯔꯁꯨ ꯑꯁ ꯈꯪꯗꯦ
ꯃ ꯁꯞꯕꯁꯤꯗꯤ ꯑꯣꯏꯅ ꯂꯩꯕ ꯃꯥꯜꯂꯦ ꯅꯍꯥꯟꯁꯨ ꯖꯄꯥꯟꯒꯗꯣ ꯂꯩꯕ ꯅꯠꯇ꯭ꯔꯣ
ꯎꯝ ꯖꯄꯥꯟꯒꯁꯅꯥꯕꯗꯣ ꯃꯥꯗꯤ ꯆꯪꯗꯦ
ꯆꯪꯗꯤꯀ ꯁ ꯁꯞꯁꯗꯤꯤꯗꯨꯗꯤꯀꯣ
ꯍꯣꯏ ꯁꯞꯕꯁꯤꯗꯤꯠꯅꯤ ꯑꯗꯨ ꯑꯣꯏꯔꯁꯨ ꯆꯪꯗꯦ ꯃꯥ
ꯑꯝ ꯉꯁꯤꯗꯤ ꯌꯦꯡꯕ ꯇꯥꯔꯦ ꯃꯦꯟꯃꯥꯔꯅ ꯉꯝꯕ꯭ꯔꯥ ꯍꯂꯦꯟꯟꯅ ꯉꯝꯕ꯭ꯔꯥ
ꯆꯪꯗꯦ ꯈꯗꯣꯏꯕ ꯆꯪꯒꯗꯕꯗꯤ ꯃꯥꯜꯂꯦ ꯑꯗꯨ ꯑꯣꯏꯔꯁꯨ ꯁꯞꯁꯇꯤꯇ꯭ꯌꯨꯠ ꯑꯣꯏꯅꯀꯣ ꯍꯥꯐ ꯇꯥꯏꯝꯗ ꯑꯗꯨꯃꯥꯏꯅ ꯐꯥꯔꯁ ꯄ꯭ꯂꯦꯗꯗꯤ ꯆꯪꯒꯗꯕ ꯃꯥꯟꯗꯦ
ꯍ ꯑꯗꯨ ꯍꯟꯗꯛꯁꯦ ꯔꯥꯎꯟ ꯑꯣꯞ ꯊꯥꯔꯇꯤ ꯇꯨ ꯂꯣꯏꯈ꯭ꯔꯦꯅꯀꯣ
ꯑ
ꯔꯣꯡ ꯑꯣꯐ ꯁꯤꯛꯁꯇꯤꯟ ꯥꯔꯦꯅꯦ ꯑꯗꯨꯗꯤ
ꯍꯣꯏ ꯍꯣꯏ ꯍꯣꯏ ꯔꯥꯎ ꯁꯤꯛꯁꯇꯤꯟ ꯑꯩ ꯀꯤꯌꯦ
ꯑꯩꯈꯅ
ꯇꯦꯟ ꯊꯥꯔꯇꯤꯗ ꯅꯠꯇ꯭ꯔꯣ
ꯅꯠꯇꯦ ꯋꯥꯟ ꯊꯥꯔꯇꯤ
ꯋꯥꯟ ꯊꯥꯔꯇꯤ ꯄꯤ ꯑꯦꯝ ꯑꯣꯔ ꯑꯩ ꯑꯩ
ꯌꯦꯡꯉꯨ
ꯑꯁ ꯑꯗꯨꯗꯤ
ꯅꯪ ꯌꯦꯡꯗ꯭ꯔꯣ
ꯍꯣꯏ ꯍꯣꯏ ꯌꯦꯡꯗꯣꯏꯅꯦ
ꯎꯝ ꯌꯦꯡꯁꯦ
ꯎ ꯍꯜ ꯃꯁꯤ ꯗꯦꯠ ꯁꯤꯛꯁ ꯑꯩꯗꯤ ꯗꯦꯠ ꯁꯤꯛꯁ ꯇꯦꯟ ꯊꯥꯔꯇꯤꯗ ꯑꯩꯗꯤ ꯎꯋꯦ ꯉꯁꯤ ꯗꯦꯁ ꯁꯤꯛꯁꯅꯦꯀꯣ
ꯗꯦꯠ ꯐꯥꯏꯚ ꯑꯣꯏꯔꯝꯅꯤꯍꯦ ꯅ ꯁꯤ ꯗꯦꯠ ꯐꯥꯏꯚꯅꯦ ꯀꯔꯤ ꯇꯔꯤꯗ ꯀꯅ
ꯉꯔꯥꯡꯗꯣ ꯑꯁ ꯗꯦꯠ ꯐꯥꯏꯚꯅꯦ ꯍꯥꯏꯔꯒ ꯑꯗꯨꯒ ꯉꯁꯤ ꯗꯦꯠ ꯁꯤꯛꯁꯅꯦꯅ ꯑꯩ ꯈꯟꯕꯅꯦ ꯑꯥ ꯀꯔꯤꯒꯤꯔꯣ ꯉꯔꯥꯡꯗꯣ ꯑꯩꯒꯤ ꯃꯤꯠꯇ ꯗꯦꯠ ꯐꯥꯏꯚ ꯎꯑꯦ
ꯋꯥꯔꯤꯔꯤ ꯁꯥꯥꯁꯔꯒ ꯋꯥꯔꯤ ꯁꯥ ꯁꯥꯔ ꯀꯟꯐ꯭ꯌꯨꯁ ꯆꯈ꯭ꯔꯦꯖꯔꯥ
ꯉꯁꯤꯒ ꯑꯃꯨꯛꯀ ꯗꯦꯠ ꯐꯥꯏꯚ ꯑꯣꯏꯔꯝꯃꯦ ꯑꯁ ꯂꯣꯏꯔꯦꯍꯦ ꯌꯥꯝꯈ꯭ꯔꯦ ꯍꯥꯏꯁꯤꯔꯥ ꯉꯥꯏꯇꯕ ꯉꯥꯏꯕ ꯉꯝꯗꯕ ꯃꯥꯜꯂꯦ ꯑꯩꯁꯦ ꯌꯦꯡꯅꯤꯡꯕꯒꯤ ꯕ꯭ꯔꯥꯖꯤꯜꯁꯅꯥꯒꯅꯤ ꯍꯥꯏꯕꯗꯣ
ꯉꯁꯤ ꯉꯁꯤ ꯉꯁꯤꯗꯣ ꯃꯉ ꯋꯥꯟ ꯊꯥꯔꯇꯤꯗ ꯂꯩꯔꯦ ꯍꯌꯦꯡ ꯗꯦꯠ ꯁꯤꯛꯁꯇ
ꯑꯥ ꯑꯗꯨꯗꯤ ꯑꯁ ꯑꯂꯥꯔꯝ ꯊꯝꯕ
ꯍꯣꯏ ꯑꯂꯝꯝ ꯊꯝꯃꯣ ꯇꯨꯝꯃꯨ
ꯑꯗꯨꯅꯦ ꯇꯣꯝꯃꯒ ꯑꯂꯥꯝ ꯈꯣꯡꯅꯔꯒ ꯍꯥꯒꯠꯅꯕꯗꯣ
ꯎꯝ ꯑꯩꯈꯣꯏꯅ ꯍꯥꯞꯄꯒ ꯈꯣꯡꯉ꯭ꯔꯁꯨ ꯇꯥꯗꯕꯒꯤ ꯇꯥꯏꯞꯇ ꯇꯨꯝꯈꯤꯕꯗꯨꯣ ꯇꯝꯅꯤꯡꯉꯤꯅ ꯆꯥꯡꯅ
ꯁ ꯑꯩꯗꯤ ꯑꯗꯨꯃꯥꯏꯅ ꯇꯧꯔꯔꯣꯏ ꯕ꯭ꯔꯥꯖꯤꯜꯁ ꯅꯥꯔꯗꯤ ꯍꯦꯛ ꯑꯂꯥꯝ ꯈꯣꯡꯔꯗꯤ ꯍꯧꯒꯠꯅꯤ
ꯑ ꯅꯥꯀꯣꯡ ꯅꯥꯀꯣꯡꯁꯦ ꯌꯥꯝ ꯁꯤꯡꯉꯅꯤ ꯑꯌꯨ ꯑꯒꯤꯅꯦ ꯃꯔꯔꯦ ꯀꯅꯤ
ꯑꯩꯒꯤ ꯅꯦꯝꯕꯔꯗꯨ ꯌꯦꯡ ꯌꯦꯡ ꯌꯦꯡꯗ꯭ꯔꯗꯤ ꯀꯅꯥꯕꯨ ꯌꯦꯡꯗꯣꯏꯅꯣ
ꯃꯅꯤ ꯃꯥꯅꯤ ꯁꯤꯃꯤꯁꯤꯃꯤ
ꯑꯗꯨꯅꯦ
ꯐꯩ ꯐꯩ ꯌꯦꯡꯁꯤꯀꯣ ꯍꯣꯔꯦꯟ ꯅꯨꯟꯗꯥꯡ ꯑꯩꯗꯤ ꯅꯣꯔꯋꯦ ꯇꯥꯔꯦ ꯅꯪꯅ ꯕ꯭ꯔꯥꯖꯤꯜ
ꯑꯗꯨꯅꯦ ꯀꯅꯥꯅ ꯌꯦꯡ ꯉꯝꯗꯣꯏꯔꯥ ꯌꯦꯡꯁꯦ
ꯍꯣꯏ
ꯕ꯭ꯔꯖꯤꯜꯅ ꯌꯦꯡ ꯑ ꯉꯝꯅꯤꯉꯥꯏ ꯃꯥꯜꯂꯦ
ꯑꯦ ꯑꯦ ꯋꯥꯔꯤꯗ ꯍꯣꯏ ꯅꯪꯅ ꯉꯝꯃꯗꯤ ꯉꯝꯃꯤꯅ ꯑꯩꯁꯦ ꯌꯦꯡꯁꯦ ꯑꯗꯨꯒ ꯄꯣꯔꯇꯨꯒꯥꯜꯒ ꯑ ꯄꯣꯔꯇꯨꯒꯥꯜꯒ ꯏꯁ꯭ꯄꯦꯟ ꯑꯃꯨꯛ ꯇꯥꯔꯦ
ꯑꯗꯨꯗꯤ ꯀꯅꯥ
ꯗ ꯌꯥꯦ
ꯍꯣꯏ ꯑꯩꯗꯤ ꯄ꯭ꯔꯣꯇꯣꯀꯣꯜꯗꯤ ꯄꯥꯝꯗꯦ ꯍꯥꯏꯕꯗꯤ ꯑꯩꯗꯤ ꯔꯟꯧꯗꯧꯗꯤ ꯄꯥꯝꯗꯦ ꯀꯔꯤꯒꯤꯔꯥ ꯈꯪꯗꯦ ꯑꯗꯣ
ꯍꯥꯏꯗꯤ ꯄꯝ
ꯇꯝꯗꯦ ꯑꯗꯨꯒꯤ
ꯎ ꯑꯗꯨꯒ ꯑꯥꯔꯖꯦꯟꯇꯤꯅꯥꯒ ꯀꯅꯥꯅꯣꯅꯦ ꯑꯃ ꯂꯩꯕꯅꯦꯕꯀꯣ ꯍꯥꯏꯗꯤ ꯑꯥꯔꯖꯦꯟꯇꯤꯅꯥ ꯇꯧꯔꯒꯦ ꯑꯥꯔꯖꯦꯟꯇꯤꯅꯥꯒ ꯀꯅꯥꯅꯣ ꯑꯃꯨꯛ ꯁꯥꯟꯅꯒꯗꯕꯗꯨ ꯀꯧꯈ꯭ꯔꯦ
ꯑꯁ ꯑꯗꯨꯗꯤ ꯆꯞ ꯃꯥꯟꯅꯩꯍꯦ ꯑꯗꯨꯗꯤ
ꯑꯔꯖꯦꯟꯇꯤꯅꯥꯅꯤ ꯑꯩꯗꯤ
ꯑꯗꯨꯟꯅꯦ ꯄꯣꯔꯇꯨꯒꯜꯒꯤ ꯁꯞꯄꯣꯔꯠ ꯇꯧꯕ ꯉꯝꯗꯦ ꯀꯔꯤꯒꯤꯔꯥ ꯈꯪꯗꯦ
ꯑꯩꯁꯨ ꯄꯨꯛꯅꯤꯡ ꯆꯪꯗꯦ ꯌꯦꯡꯅꯤꯡꯗꯦ
ꯑꯣ ꯑꯗꯨꯅꯦ
ꯑꯗꯨꯒ ꯁꯤ ꯏꯁꯄꯦꯟꯒꯤ ꯑꯉꯥꯡ ꯑꯃ ꯂꯩꯕꯗꯨ ꯂꯃꯤꯅꯤ ꯌꯥꯝꯃꯥꯜ ꯍꯥꯏꯕꯗꯣ ꯅꯒ꯭ꯔꯣ ꯃꯆ
ꯑ ꯍꯣꯏ ꯍꯣꯏ ꯑꯗꯨ ꯁꯅꯥꯗꯣꯏꯔꯥ
ꯑꯗꯨ ꯁꯅꯥꯒꯗꯣꯏꯅꯦ ꯑꯩ ꯌ ꯌꯥꯝ ꯐꯖꯕꯅꯦ ꯌꯥꯝ ꯌꯥꯝ ꯐꯖꯕꯅꯦ ꯂꯥꯃꯤꯅꯤ ꯌꯦꯃꯥꯜ ꯅꯦꯒ꯭ꯔꯣ ꯃꯆꯥꯥꯗꯣ
ꯍꯣꯏ ꯍꯣꯏ ꯍꯣꯏ ꯈꯪꯉꯦ ꯈꯪꯉꯦ ꯑꯁ
ꯎꯝ ꯌꯦꯡꯁꯤꯀꯣ ꯍꯣꯏ ꯍꯣꯏ ꯅꯨꯡꯁꯤꯕ ꯑꯃ ꯔꯥꯁꯤ ꯑꯃ ꯍꯣꯏ ꯔꯥꯁꯤ ꯌꯥꯝ ꯂꯩꯕꯅꯤ ꯕꯣꯟ ꯑꯃꯨꯛ ꯍꯥꯏꯔꯤꯕ ꯑꯣ ꯃꯩꯒꯠ ꯇꯥꯔꯦ ꯃꯩ ꯇꯥꯔꯦ ꯃꯥꯒꯤ ꯔꯥꯁꯤ ꯑꯃ ꯂꯩꯕ ꯌꯥꯝ ꯐꯖꯕꯅꯦ
ꯑꯥꯎ ꯍꯣꯏ ꯍꯣꯏ ꯌꯦꯡꯗꯣꯏꯅꯦ ꯀꯔꯤꯔꯥ ꯌꯦꯡꯗ꯭ꯔꯗꯤ ꯃꯣꯏꯗꯤ ꯄꯨꯡ ꯀꯌꯥꯗ
ꯃꯣꯏꯗꯣ ꯄꯣꯔꯇꯨꯒꯜꯗ ꯇꯨ ꯊꯥꯔꯇꯤ ꯇꯤꯔꯥ ꯊ꯭ꯔꯤ ꯊꯥꯔꯇꯤꯔꯥ
ꯑꯣ ꯗꯦꯠ ꯁꯕꯦꯟ
ꯑꯥ